ꯍꯜꯂꯣ
ꯇꯥꯕ꯭ꯔ ꯕꯥꯏ ꯍꯜꯂꯣ ꯇꯥꯔꯕ ꯇꯥꯏꯌꯦ ꯇꯥꯏꯌꯦ ꯑꯩꯗꯤ ꯇꯥꯏ ꯅꯪ ꯇꯥꯗ꯭ꯔꯣ ꯊꯥꯎ ꯎ ꯐꯖꯅ ꯇꯥꯔꯕ
ꯇ ꯇꯥꯔꯦ ꯇꯥꯔꯦ ꯐꯖꯅ ꯇꯥꯔꯦ ꯂꯩꯔꯝꯃꯤꯌꯦ
ꯎ ꯀꯩꯗꯧꯔꯤ ꯑꯣ
ꯑ ꯍꯧꯖꯤꯛ ꯕꯣꯟ ꯁꯥꯅ ꯊꯣꯛꯒ ꯕꯨꯗꯤ ꯇꯧꯔꯣꯝꯃꯤ
ꯅꯪ ꯅꯪꯁꯨ ꯊꯣꯛꯇꯣꯏꯔꯣ
ꯑꯥ ꯊꯣꯛ ꯇꯣꯏꯅꯦ
ꯑꯩꯁꯨ ꯉꯥꯏꯍꯛ ꯂꯩꯔ ꯊꯣꯛ ꯑꯩꯁꯨ ꯉꯥꯏꯍꯛ ꯊꯣꯛ ꯑꯗꯝꯅꯤ
ꯕꯣꯟ ꯕꯨꯠꯀ ꯑꯍꯟꯕꯒ ꯂꯩꯗ꯭ꯔꯣ
ꯂꯩꯗꯦꯗ ꯕꯨꯛ ꯑꯃꯈꯛ ꯂꯩꯩꯕꯅꯦ ꯏꯅꯥꯎ ꯫꯫ ꯅꯣꯏ ꯂꯩꯔꯤ ꯑꯩꯅ
ꯅ ꯄꯥꯟ ꯅꯪꯒꯤ ꯕꯨꯠ ꯈꯔ ꯂꯩꯔꯨꯝꯕ ꯐꯠꯇ꯭ꯔꯣ ꯑꯗꯨꯗꯤ
ꯀꯥꯡꯖꯩꯕꯨꯡꯗꯩ ꯑꯁ ꯄꯩꯁꯥ ꯄꯩꯁꯥꯅꯤꯅꯦ ꯕꯨꯠꯇꯤ ꯐꯖ ꯐꯖ ꯂꯥꯛꯑꯦ ꯍꯧꯖꯤꯛꯇꯤꯕꯣ
ꯑꯣ ꯏꯟꯁꯇꯥ ꯐꯦꯁꯕꯨꯛꯇꯒ ꯂꯥꯏꯕ ꯕꯥ ꯀꯔꯤ ꯃꯌꯥꯝꯗꯨꯗꯤ ꯑꯩꯈꯣꯏꯒꯤ ꯇꯧꯔꯤꯕ ꯐꯦꯁꯟ ꯃꯣꯏꯒꯤ ꯇꯧꯕ ꯁꯣꯞ ꯇꯧꯕ ꯃꯌꯥꯝꯗꯣ ꯑꯁ ꯑꯗꯨ ꯎꯔꯒ ꯑꯩꯗꯤ ꯇꯔꯥ ꯀꯨꯟꯃꯨꯛ ꯂꯩꯅꯤꯡꯅꯤꯡꯉꯦ ꯍꯛꯆꯥꯡ ꯐꯕ ꯐꯠꯇꯕꯗꯤ ꯈꯪꯗꯦ
ꯂꯨꯄꯥ ꯂꯤꯁꯤꯡ ꯀꯌꯥꯅꯣ ꯑꯗꯣ ꯂꯨꯄꯥ ꯂꯤꯁꯤꯡ ꯑꯅꯤ ꯈꯔ ꯍꯦꯟꯅ ꯂꯤꯁꯤꯡ ꯑꯅꯤ ꯆꯥꯝꯃꯉꯥ ꯄꯥꯏꯔꯗꯤ ꯑꯗꯨꯝ ꯐꯪꯉꯦꯗ ꯐꯖꯕꯕꯨꯗꯤ
ꯑꯣ ꯑꯆꯥ
ꯑꯗꯨ ꯍꯥꯏꯔꯒ ꯑꯗꯨ ꯅꯠꯇꯕꯀꯣ ꯇ꯭ꯔꯤꯄꯨ꯭ꯀꯤꯒꯤꯗ ꯃꯐꯝ ꯑꯃ ꯂꯩꯌꯦꯕ ꯑꯗꯨꯗꯤ ꯃꯥꯒꯤ ꯑꯩꯈꯣꯏ ꯁꯤ ꯀꯥꯡꯖꯩꯕꯨꯡꯗ ꯐꯪꯉꯤꯕ ꯀ꯭ꯋꯥꯂꯤꯇꯤꯗꯣ
ꯑꯥ꯫
ꯑꯗꯨꯗꯩ ꯍꯦꯟꯅ ꯐꯕ ꯐꯪꯉꯦ ꯑꯗꯣ ꯃꯃꯜꯕꯨꯗꯤ ꯈꯔ ꯍꯦꯜꯂꯦ ꯃꯣꯏꯅ꯫
ꯑꯣ ꯀ꯭ꯋꯥꯂꯤꯇꯤ ꯃꯣꯏꯅ ꯑꯔꯤ ꯉꯥꯛꯇ ꯑꯣꯏꯗꯣꯏꯔꯥꯕ?
ꯑꯣꯔꯤꯗꯤ ꯅꯠꯇꯦ ꯑꯗꯣ ꯃꯣꯏ ꯈꯔ ꯇꯣꯞ ꯀ꯭ꯋꯥꯂꯤꯇꯤ ꯍꯥꯏꯇꯥꯔꯦ ꯀꯣꯄꯤꯗꯖꯨ ꯃꯥꯁꯇꯔ ꯀꯣꯄꯤ ꯍꯥꯏꯒꯗ꯭ꯔꯥ꯫
ꯑꯥ ꯑꯥ ꯑꯥ꯫
ꯎꯝ ꯑꯗꯨꯒꯨꯝꯕ ꯑꯣꯏꯕ ꯍꯥꯏꯇꯥꯔꯦ ꯄꯣꯠꯇꯣ ꯈꯦꯠꯅꯩꯌꯦꯕ ꯃꯣꯏꯒꯤꯗꯨꯒ꯫
ꯑꯣ ꯑꯣ ꯑꯩꯖꯦ ꯔꯟꯅꯤꯡ ꯁꯨꯁ ꯔꯟꯅꯤꯡ ꯁꯨꯁ ꯑꯅꯤ ꯂꯩꯕꯅꯦ ꯁꯨꯁ ꯑꯅꯤ ꯂꯩꯕꯖꯦ ꯑꯥ ꯀꯩ ꯇꯧ ꯂꯤꯁꯤꯡ ꯑꯅꯤꯒꯥ ꯆꯅꯤꯄꯥꯟ ꯄꯤꯕ ꯑꯃ ꯑꯗꯨꯃꯥꯏꯅ ꯂꯩꯔꯦ꯫ ꯑꯗꯒ ꯑꯃꯅ ꯂꯤꯁꯤꯡ ꯑꯅꯤꯒ ꯆꯅꯤ ꯄꯤ ꯃꯥꯜꯂꯦ ꯑꯕꯨꯡꯉꯣꯒꯤꯅꯤ ꯑꯅꯤꯒ ꯆꯅꯤꯖꯤꯅ꯫ ꯗꯨꯃꯥꯏꯅꯥ ꯀꯦꯡꯇꯧꯔ ꯂꯩꯌꯦ ꯍꯟꯗ꯫ ꯉꯔꯥꯡ ꯉꯔꯥꯡ ꯉꯍꯥꯟ ꯂꯩꯕꯅꯦ꯫ ꯊꯧꯕꯥꯟ ꯊꯧꯕꯥꯟ ꯁꯤꯗꯩ ꯂꯩꯕꯅꯤꯗ꯫
ꯑꯣ ꯑꯦꯁ ꯀꯦꯁꯇ ꯑꯣꯏꯗꯣꯏꯔꯣ?
ꯑ ꯍꯣꯏ ꯍꯣꯏ ꯍꯣꯏ ꯑꯦꯁ ꯀꯦ ꯁ꯭ꯇꯣꯔ ꯃꯃꯤꯡ ꯆꯠꯂꯤꯅꯤ ꯐꯖꯅ ꯑꯗꯨꯝ ꯃꯤ ꯐꯖꯅ ꯂꯩꯕ ꯂꯥꯛꯑꯦ꯫ ꯅꯍꯥꯟ ꯑꯩ ꯑꯈꯣꯏꯒ ꯑꯈꯣꯏ ꯄꯨꯜꯂꯞ ꯂꯩꯕꯗꯣ ꯃꯤ ꯃꯤꯅꯤ ꯂꯨꯄꯥꯃꯨꯛꯀꯤ ꯑꯗꯨꯝ ꯑꯩꯈꯣꯏꯗ ꯊꯥ ꯃꯤ ꯇꯔꯥꯃꯨꯛꯀꯤ ꯆꯥꯡ ꯑꯗꯨꯃꯥꯏꯅ ꯑꯗꯨꯝ ꯂꯩꯈꯤꯌꯦꯕ꯫ ꯑꯦꯔꯤꯌꯥꯁꯦ ꯄꯨꯔꯥ ꯀꯔꯤ ꯍꯥꯏꯅꯤ ꯌꯥꯝꯅ ꯆꯥꯎꯈꯠꯄꯅꯤꯅꯀꯣ꯫ ꯆꯥꯎꯈꯠꯂꯛꯑꯕꯅꯤꯅ ꯃꯥꯒꯤ ꯃꯥꯒꯤ ꯑꯦꯕꯤꯗꯒꯤꯁꯨ ꯄꯩꯁꯥ ꯐꯪꯉꯦ ꯏꯟꯁꯇꯥꯗꯒꯤꯁꯨ ꯄꯩꯁꯥ ꯐꯪꯉꯕꯅꯤꯅ ꯍꯧꯖꯤꯛꯀꯥꯟꯁꯦ ꯐ꯭ꯔꯤꯗ ꯑꯃꯨꯛ ꯂꯩꯅꯗ꯭ꯔꯦꯕ ꯃꯤꯁꯦ ꯑꯩꯈꯣꯏꯗ ꯉꯥꯏꯔꯦ ꯐ꯭ꯔꯤ ꯂꯩꯔꯤ ꯎꯝ
ꯎꯝ ꯑꯁ ꯈꯪꯒꯦ ꯇꯧꯗꯣꯏꯁꯦ ꯀꯔꯤꯅꯣ ꯇꯧꯗꯣꯏꯁꯦ ꯏꯔꯥꯡꯁꯤꯒ
ꯀꯔꯤ ꯍꯣꯏ ꯑꯥ ꯃꯅꯤꯄꯨꯔꯗ ꯊꯣꯛꯏꯕ ꯏꯔꯥꯡꯁꯦ ꯑꯗꯨꯝ ꯐꯔꯗꯤꯀꯣ ꯂꯣꯏꯅ ꯁꯥꯐꯔꯅꯤꯅ ꯈꯜꯂꯦ ꯃꯣꯔꯦ ꯆꯪꯕ ꯈꯣꯠꯄ ꯑꯗꯩ ꯅꯪꯒꯤꯁꯨ ꯍꯥꯟꯅ ꯃꯣꯔꯦꯒꯤ ꯊꯕꯛ ꯇꯧꯔꯝꯕꯅꯤꯅꯀꯣ ꯑꯗꯨꯝꯕꯗꯣ ꯂꯣꯏꯅ ꯁꯤꯟꯅꯕ ꯌꯥꯅꯦꯕ꯫
ꯀꯔꯕꯥꯔ ꯂꯣꯏ ꯐꯦꯜ ꯑꯣꯏꯔꯦ ꯏꯔꯥꯡꯗꯤ ꯌꯥꯗ꯭ꯔꯦ ꯚꯥꯏ꯫
ꯎꯝ ꯅꯪ ꯉꯥꯅꯨ ꯂꯩꯇ꯭ꯔꯦꯕ ꯍꯧꯖꯤꯛꯇꯤ
ꯉꯥꯅꯨ ꯂꯩꯌꯦ ꯉꯥꯅꯨ ꯀꯩ ꯂꯩꯌꯦ ꯀꯨꯟꯒ ꯇꯔꯦꯠꯃꯨꯛ ꯂꯩꯌꯦ꯫
ꯕꯤꯂꯥꯏꯇꯤꯔꯣ ꯃꯩꯇꯩ ꯉꯅꯨꯔꯣ
ꯎꯝ ꯎ ꯎꯝ ꯕꯤꯂꯥꯏꯇꯤ ꯉꯥꯛꯇꯅꯤ꯫
ꯑꯣ ꯄꯤꯛꯏꯕ
ꯑ ꯃꯆꯥ ꯀꯩ ꯇꯧꯋꯦ ꯃꯆꯥ ꯀꯨꯟꯒ ꯎꯝ ꯀꯔꯤꯃꯨꯛꯀꯤ ꯂꯥꯛꯏ ꯀꯨꯟꯅꯤꯊꯣꯏ ꯀꯨꯟꯍꯨꯝꯗꯣꯏꯃꯨꯛ ꯆꯥꯡ ꯂꯩꯌꯦ ꯃꯄꯤ ꯃꯔꯤ ꯃꯉꯥ ꯑꯃꯒ ꯂꯩ꯫
ꯑꯣ ꯃꯇꯨ ꯃꯣꯏꯅ ꯑꯣꯟꯖꯔꯤꯔ꯫
ꯅꯠꯇꯦ ꯑꯣ ꯗꯥ ꯇꯔꯥꯍꯨꯝꯗꯣꯏ ꯇꯔꯥꯅꯤꯊꯣꯏ ꯑꯃꯗꯤ ꯀꯩꯅ ꯑꯣꯜꯂꯦ ꯃꯄꯤꯅ ꯑꯣꯜꯂꯦ꯫ ꯃꯄꯤ ꯑꯍꯨꯝꯅ ꯇꯔꯥꯅꯤꯊꯣꯏ ꯇꯔꯥꯅꯤꯊꯣꯏ ꯍꯥꯏꯁꯦ ꯃꯄꯤ ꯑꯍꯨꯝꯅꯅꯤꯀꯣ ꯑꯗꯨꯒ ꯉꯥꯅꯨ ꯍꯣꯏ ꯍꯣꯏ ꯇꯔꯥꯃꯥꯊꯣꯏ ꯇꯔꯥꯅꯤꯊꯣꯏ ꯑꯥ ꯇꯔꯥꯃꯊꯣꯏ ꯑꯃꯅ ꯂꯩꯕꯅꯦ꯫ ꯂꯨꯄꯥ ꯂꯤꯁꯤꯡ ꯑꯅꯤꯒ ꯆꯅꯤꯒ ꯌꯥꯡꯈꯩꯔ ꯀꯩꯅꯣꯝ ꯑꯣꯏ ꯁꯨꯃꯥꯏꯅ ꯂꯩ꯫ ꯑꯩꯈꯣꯏ ꯂꯩꯀꯥꯏꯗꯩ ꯂꯩꯕꯅꯦ꯫
ꯑꯣ ꯀꯌꯥ ꯀꯌꯥ ꯄꯤꯅꯒꯦ ꯃꯆꯥꯗꯣ
ꯑꯗꯣ ꯄꯤꯌꯔꯗ ꯆꯅꯤꯌꯥꯡꯈꯩ ꯆꯅꯤꯌꯥꯡꯈꯩ ꯑꯗꯨꯃꯥꯥꯏꯗꯤ
ꯅꯨꯃꯤꯠ ꯀꯌꯥꯅꯤ ꯁꯨꯕꯗ
ꯍꯞꯇꯥ ꯑꯃ ꯑꯅꯤ ꯑꯗꯨꯃꯥꯏꯅ ꯐꯥꯔꯛꯑꯀꯥꯟꯗ꯫
ꯑꯣ
ꯑꯗꯨꯝ ꯑꯩꯈꯣꯏ ꯁꯥꯏꯁ ꯃꯇꯨꯡ ꯏꯟꯅ ꯑꯗꯨꯝ ꯌꯣꯜꯂꯦꯕ ꯍꯞꯇꯥ ꯑꯗꯨ ꯑꯗꯨ ꯆꯠꯇꯦꯕ ꯑꯩꯈꯣꯏꯒꯤ ꯊꯧꯂꯣꯝꯒꯤꯁꯤꯅ ꯑꯗꯨꯗ ꯑꯗꯨꯃꯥꯏꯅ ꯇꯧꯔꯂꯩꯌꯦ ꯑꯗꯨ ꯅꯍꯥꯟꯁꯨ ꯉꯥꯅꯨ ꯃꯆꯥ ꯄꯤꯒꯦꯅ ꯍꯥꯏꯔꯝꯕꯅꯦ ꯂꯨꯄꯥ ꯆꯅꯤꯌꯥꯡꯈꯩ ꯆꯅꯤꯌꯥꯡ ꯁꯤꯡꯒꯥ ꯑꯩꯈꯣꯏ ꯍꯦꯛ ꯃꯨꯁꯂꯤꯝ ꯊꯪꯅꯕꯗꯣ ꯑꯗꯨꯗꯂꯣꯝꯗꯒꯤ ꯑꯗꯣ ꯑꯩꯅ ꯄꯩꯁꯥ ꯂꯩꯇꯕ ꯇꯥꯏꯃꯤꯡ ꯑꯣꯏꯈꯤꯕ ꯍꯥꯏꯇꯥꯔꯦ ꯑꯗꯨꯃꯥꯏꯅ ꯇꯧꯔꯒ ꯂꯩꯍꯧꯗ꯭ꯔꯦ ꯑꯗꯒꯤ ꯍꯧꯖꯤꯛꯀꯤ ꯏꯃꯥꯟꯅꯕ ꯑꯃꯅ ꯃꯥꯒꯤ ꯐꯣꯟꯗ ꯏꯁꯇꯦꯇ꯭ꯁ ꯊꯝꯃꯛꯄꯅꯦ ꯂꯨꯄꯥ ꯉꯥꯅꯨ ꯀꯨꯟꯅꯤꯊꯣꯏ ꯂꯩ ꯂꯨꯄꯥ ꯆꯥꯅꯤ ꯑꯍꯨꯝ ꯐꯨ ꯆꯅꯤꯍꯨꯝꯐꯨ ꯍꯥꯏꯔꯛꯑꯦ
ꯑ
ꯑꯗꯣ ꯆꯅꯤꯍꯨꯝꯐꯨꯗꯤ ꯌꯥꯝ ꯇꯥꯡꯃꯜꯂꯦꯕ
ꯍꯣꯏ
ꯆꯅꯤꯌꯥꯡꯈꯩ ꯄꯤꯔꯒ ꯃꯣꯏ ꯂꯝꯁꯨ ꯂꯥꯞꯄꯦ ꯋꯥ꯭ꯡꯖꯤꯡ ꯇꯥꯟꯅ ꯆꯠꯄꯅꯤꯅ ꯆꯅꯤꯌꯥꯡꯈꯩ ꯂꯩ ꯆꯅꯤꯌꯥꯡꯈꯩꯗꯣ ꯉꯁꯥꯏ ꯋꯥ ꯊꯦꯡꯅꯁꯤ ꯈꯣꯠꯅꯁꯤ ꯍꯥꯏꯔꯒ ꯑꯗꯨꯝ ꯌꯥꯗꯕꯁꯨ ꯑꯗꯨ ꯂꯥꯞꯄꯅꯤꯅ ꯇꯟꯗꯅ ꯂꯩꯩꯇꯦ
ꯎꯝ ꯉꯥꯅꯨ ꯐꯖꯕ ꯂꯩ ꯆꯥꯊꯣꯛꯁꯦ ꯍꯥꯏꯒ ꯇꯧꯅꯤꯗ ꯑꯝꯇ
ꯑꯥꯅꯨꯔꯣ ꯂꯥꯎ ꯈꯣꯏꯅꯈꯣꯏꯗ ꯆꯥꯔ ꯂꯣꯏꯔꯦ
ꯑꯁ ꯐꯖꯕ ꯅꯠꯇꯔꯗꯤ ꯆꯥꯅꯤꯡꯗꯦ ꯐꯖꯕꯗꯤ ꯑꯔꯤꯕ
ꯑꯔꯤꯕ ꯑꯔꯤꯕꯁꯦ ꯈꯤꯇꯪ ꯇꯥꯡꯒꯅꯤꯉꯤ ꯍꯧꯖꯤꯛꯀꯥꯟꯁꯦ ꯍꯧꯖꯤꯛꯇꯤ ꯑꯃꯨꯛ ꯃꯆꯥ ꯃꯄꯥ ꯁꯥ ꯉꯥꯛꯇ ꯑꯣꯏꯅ ꯇꯧꯋꯦꯕ
ꯍꯣꯏ ꯂꯥꯕ ꯅꯠꯇ꯭ꯔꯁꯨ ꯌꯥꯏ ꯀꯩꯅꯣ ꯑꯃꯣꯝꯒꯨꯝꯕ ꯂꯩꯔꯣꯏꯗꯔꯥ
ꯑꯣ ꯂꯩꯅꯤꯌꯦ ꯀꯩꯗꯧꯕꯩ ꯂꯩꯔꯣꯏꯗꯣꯏꯅꯤ
ꯑꯃꯣꯝꯗ ꯑꯔꯤꯕ ꯂꯩꯔꯗꯤ
ꯑꯃꯣꯝ ꯂꯩꯅꯤ ꯂꯩꯅꯤ
ꯅꯣꯏ ꯑꯗꯨ ꯂꯥꯛꯑꯒ ꯆꯥꯐꯝ ꯂꯩꯕꯔ ꯅꯣꯏꯗꯨꯗ ꯆꯥꯕꯗꯤ ꯅꯨꯡꯉꯥꯏꯇꯦ ꯀꯩꯅꯣ ꯐ꯭ꯔꯤ ꯑꯣꯏ ꯑꯣꯏꯗꯦ ꯎꯝ ꯅꯣꯏ ꯃꯥ ꯍꯣꯏ ꯃꯤ ꯌꯦꯠꯄꯤꯔ ꯅꯨꯡꯉꯥꯏꯇꯦ ꯅꯣꯏ
ꯏꯃꯥ ꯏꯃꯥꯕꯨꯗꯤ ꯒꯣꯍꯥ ꯇꯤ ꯆꯠꯈꯤ ꯑꯩꯈꯣꯏ ꯍꯣꯏꯕꯨꯗꯤ ꯂꯩ ꯑꯗꯨ ꯆꯥꯕ ꯍꯥꯏꯁꯦ ꯄꯨꯔꯒ ꯁꯤꯗ ꯊꯣꯡꯉꯒ ꯑꯥ ꯀꯩꯗ ꯀꯥꯏꯁꯨ ꯆꯥꯎꯔꯅꯤ ꯆꯥꯁꯤ ꯀꯣꯏꯕꯝ ꯔꯦꯁꯇꯨꯔꯦꯟ ꯅꯛ ꯄꯥꯏꯍꯨꯠꯇ ꯆꯠꯂꯨ ꯃꯥꯏꯔꯦ
ꯑꯁ ꯄꯥꯃ ꯅꯠꯇꯕ ꯀꯩꯅꯣ ꯆꯠ ꯆꯠ ꯌꯥꯔꯣꯏꯗ꯭ꯔ ꯕꯥꯏ ꯑꯩꯈꯣꯏꯅ ꯑꯩꯅ ꯅꯍꯨꯛ ꯀꯥꯕ ꯂꯥꯛꯑꯝꯕ ꯁꯤꯡꯗꯣ ꯀꯔꯤ ꯂꯣꯛꯑꯕ
ꯑ ꯅꯠꯇꯦ ꯅꯠꯇꯦ ꯑꯁꯤꯒꯤ ꯏꯁꯝꯂꯣ ꯌꯥꯗꯦ ꯏꯁꯝ ꯂꯣꯛ ꯃꯊꯛꯇ ꯆꯥꯎ ꯃꯣꯏ ꯑꯆꯤꯡꯕ
ꯑꯣ ꯑꯆꯥ
ꯑꯗꯨꯝ ꯑꯗꯨ ꯇꯧꯕꯗꯤ ꯌꯥꯏꯑꯕꯀꯣ ꯀꯦꯝꯄꯤꯡ ꯑꯥꯏꯗꯤ ꯂꯩꯗꯅ ꯅꯨꯡꯗꯥ ꯋꯥꯏꯔꯝꯒꯨꯝꯕ ꯆꯠꯂꯒ ꯆꯧꯒꯨꯝꯕ ꯍꯧꯔ ꯆꯥꯔꯨꯕ ꯃꯤꯜꯒꯤꯒꯨꯝꯕ ꯍꯧꯔ ꯆꯥꯔꯨꯕꯗꯣ ꯑꯗꯨꯗꯤ ꯌꯥꯏꯌꯦꯕ꯫ ꯑꯗꯨ ꯅꯠꯇꯅ ꯁꯥꯒꯨꯝꯕ ꯊꯣꯡꯖꯤꯜꯂ ꯈꯣꯠꯆꯜꯂ ꯁꯥꯕꯗꯨ
ꯑꯣ ꯑꯠꯁ ꯍꯣꯏ ꯃꯤ ꯑꯊꯤꯡꯕ ꯊꯝꯅꯤꯅ ꯅꯨꯡꯉꯥꯏꯇꯦꯗ ꯀꯣ ꯈꯔ ꯎꯝ
ꯌꯥꯝ ꯅꯨꯡꯉꯥꯏꯒꯗꯧꯕ ꯁꯔꯝꯑꯅ ꯑꯃ ꯂꯩꯌꯦ
ꯑ ꯁꯔꯝꯗꯖꯨ ꯇꯥꯔꯦꯅꯦ
ꯑꯥ ꯑꯥ ꯀꯨꯀꯤ ꯍꯨꯖꯤꯛ ꯊꯣꯛꯏꯕ ꯏꯔꯥꯡ ꯊꯣꯛꯏꯕ ꯀꯨꯀꯤ ꯃꯇꯩ ꯀꯨꯀꯤ ꯊꯣꯛꯅꯩꯕ ꯃꯐꯝ ꯖꯒꯥꯗꯨꯗ ꯑꯣꯏꯕ
ꯑꯁ ꯑꯗꯨꯗꯤ ꯇꯜꯂꯤꯗ ꯔꯤꯛꯁ ꯂꯧꯔꯣꯏꯁꯦ
ꯂꯩꯌꯦꯅ ꯍꯝ ꯑꯗꯨꯅꯤ ꯐꯖꯗꯦꯅ ꯑꯗꯣ ꯆꯥꯕꯝꯕꯨꯗꯤꯅꯦ ꯂꯧꯕꯨꯛ ꯂꯣꯝꯗ ꯄꯨꯊꯔꯒꯕꯨꯗꯤ ꯆꯥ ꯌꯥꯅꯦꯕ
ꯍꯣꯏ
ꯂꯕꯨꯨꯛ ꯀꯦꯅꯦꯅꯣ ꯀꯣ ꯑꯗꯨꯝ ꯕꯣꯔꯣꯏ ꯃꯈꯣꯡ ꯐꯅꯥꯝ ꯍꯧꯋꯦꯕ ꯗ ꯇꯥꯎꯔꯨꯕꯨꯗꯤ ꯌꯥꯅꯤ
ꯑꯣ ꯃꯌꯥꯝꯗꯣ ꯄꯨꯜꯂꯒ ꯆꯥꯅꯅꯨꯡꯉ ꯗꯥꯝ ꯁꯨ ꯗꯤꯜꯂꯤ ꯆꯠꯈꯤꯒꯦ
ꯄꯤꯁꯤ ꯊꯥꯅꯤ ꯍꯥꯏꯕ ꯃꯥꯜꯂꯦ
ꯑꯁꯦꯡꯕꯩꯔꯣ ꯌꯨ ꯄꯤ ꯑꯦꯁꯁꯤꯗ ꯍꯅꯦ ꯃꯣꯏ ꯀꯥꯡꯕꯨ
ꯎꯝ ꯍꯦ ꯍꯦ ꯍꯦ ꯍꯣꯏ ꯑꯈꯣꯏꯅ ꯃꯤꯔꯦꯝꯅꯤ ꯃꯣꯏꯅ ꯂꯥꯏꯔꯤꯛ ꯍꯩꯕ ꯀꯥꯡꯕꯨꯅꯦ
ꯈꯪꯗꯦꯅꯦ ꯇꯧꯔꯤꯁꯦ ꯂꯥꯏꯞꯁꯦ
ꯂꯥꯏꯞꯁꯦ ꯇꯨꯝꯃꯒ ꯆꯥꯕꯒ ꯏꯁ ꯗ ꯕꯦꯁ ꯍꯥꯏꯖꯅꯤꯃꯤ
ꯎꯝ
ꯅꯪꯒꯤ ꯉꯥꯅꯨ ꯂꯣꯏꯗꯥꯏꯅꯦ ꯅꯪꯒꯤꯁꯨꯣ
ꯑꯩ ꯂꯣꯏ ꯑꯗꯣ ꯑꯩꯒꯤꯗꯣ ꯍꯪꯕ꯭ꯔꯥ ꯑꯗꯨꯝ ꯍꯦꯛꯇ ꯀꯩꯅꯣ ꯇꯧꯔ ꯁꯤꯈꯤꯕ ꯉꯥꯅꯨꯅꯦ ꯇꯔꯥꯅꯤꯊꯣꯏ ꯇꯔꯥꯍꯨꯝꯗꯣꯏ ꯂꯩꯕꯅꯦ ꯑꯗꯨꯒꯤ ꯃꯇꯨꯡꯗꯁꯨ ꯑꯅꯤꯔꯛ ꯑꯍꯨꯝꯂꯛ ꯑꯣꯜꯂꯦꯕ ꯃꯆꯥꯁꯦ ꯑꯗꯨꯝ ꯄꯤꯉ ꯑꯗꯨꯝ ꯁꯤꯈꯤꯕ ꯀꯃꯥꯏꯅ ꯇꯧꯔꯤꯅꯣ ꯍꯪꯉꯦ ꯑꯍꯥꯟꯕ ꯕꯦꯁꯇꯣ ꯈꯛꯇꯅꯦ ꯍꯤꯡꯉꯤꯁꯦ ꯑꯇꯣꯞꯄꯗꯤ ꯃꯄꯨꯡ ꯐꯥꯖꯦ ꯑꯗꯨꯝ ꯁꯤꯈꯤ ꯍꯥꯏꯗꯤ ꯑꯩꯈꯣꯏꯅꯖꯨ ꯐꯖꯅꯖꯨ ꯌꯦꯡꯖꯟꯕꯤꯗꯝꯅꯤꯅꯀꯣ ꯍꯨꯏ ꯍꯧꯗꯣꯡꯎꯝꯕ ꯅꯒ ꯆꯥꯕꯤꯕ꯭ꯔꯥ ꯈꯪꯗꯦꯕ
ꯅ ꯐꯖ ꯐꯖꯅ ꯆꯥꯎ ꯅꯪ ꯌꯦꯟ ꯉꯩꯗꯨꯗꯤ ꯂꯣꯏ ꯊꯥꯗꯣꯛꯈ꯭ꯔꯕꯣ
ꯑꯩꯈꯣꯏ ꯑꯟꯇꯤ ꯍꯣꯏꯒꯤꯅꯤ ꯃꯣꯏ ꯑꯃꯣꯝꯗꯤ ꯂꯩꯕꯅꯤ ꯚꯥꯏ ꯅꯧꯔꯤꯕꯗꯣ ꯃꯣꯏꯗꯣ ꯍꯣꯏ ꯄꯨꯔꯥ ꯕꯣꯢꯂ꯭ꯔ ꯆꯥꯕꯒ ꯆꯞ ꯃꯥꯅꯩ꯫ ꯑꯗꯨꯅꯅꯦ ꯑꯩꯅ ꯍꯥꯏꯔꯛꯇ꯭ꯔꯤꯗꯣ ꯊꯥ ꯑꯍꯨꯝ ꯃꯔꯤꯃꯨꯛꯇꯪ ꯁꯨꯗꯉꯥꯏꯃꯤꯅꯅꯦ ꯌꯥꯗꯦꯕꯁ ꯀꯣꯏꯂꯔꯒꯩꯗꯤ ꯊꯥ ꯌꯥꯝꯗ꯭ꯔꯕ ꯇꯔꯦꯠ ꯅꯤꯄꯜꯒ ꯁꯨꯔꯗꯤ ꯍꯥꯎꯒꯗꯕꯀꯣ ꯌꯥꯏ ꯑꯈꯣꯏ ꯁꯨꯕ ꯌꯥꯏ ꯍꯥꯎꯒꯗꯅꯦꯕ
ꯎꯝ ꯑꯩꯈꯣꯏ ꯔꯣꯝꯗ ꯂꯥꯛꯑꯒ ꯍꯦꯛꯇ ꯂꯩꯅꯦ ꯅꯪꯅꯕꯨ ꯆꯥꯅꯤꯡꯉꯒꯗꯤ ꯀꯣꯏ ꯊꯤ ꯊꯤꯔ ꯂꯣꯏꯔꯦ ꯑꯩ
ꯆꯥꯁꯤꯅꯦ ꯑꯗꯨ ꯅꯨꯃꯤꯠ ꯌꯥꯝ ꯐꯖꯅ ꯍꯥꯏꯅꯔꯒ ꯄꯨꯟꯗꯕꯁꯨ ꯀꯨꯏꯔꯦ ꯃꯤ ꯌꯥꯝꯗ꯭ꯔꯁꯨ ꯌꯥꯏ ꯀꯩꯅꯣ ꯑꯩꯈꯣꯏ ꯑꯌꯥꯕ ꯈꯔ ꯆꯥꯔ ꯂꯣꯏꯦ ꯑꯁꯪꯕꯒꯩ
ꯌꯥꯏ ꯌꯥꯏ ꯑꯩ ꯉꯁꯤꯗ ꯍꯦꯛꯇ ꯊꯤꯕ ꯍꯧꯔꯒꯦꯅꯦ ꯑꯗꯨ ꯕꯤꯅꯣ ꯅꯕꯨ ꯂ ꯀꯅꯤ ꯍꯣꯏ ꯍꯥꯏꯗꯤ ꯍꯥꯏ ꯑꯔꯤꯕ ꯃꯐꯝ ꯖꯒꯥ ꯐꯖ ꯐꯖꯕ ꯂꯩꯌꯦ
ꯌꯥꯏꯅꯦ ꯂꯥꯛꯕ ꯑꯣꯏꯔꯣꯝꯨꯣ ꯅꯪ ꯉꯥꯅꯨꯨꯔꯣ ꯌꯦꯜꯂꯣ ꯅꯪ ꯊꯤꯗꯣꯏꯁꯦ
ꯅꯩꯅꯗꯨ ꯊꯤꯌꯣ ꯍꯥꯏꯔꯣ ꯑꯅꯤꯃꯛ ꯊꯤꯔ ꯂꯣꯏꯔꯦ ꯀꯩꯅꯣ ꯆꯤꯛꯄꯗꯒ ꯌꯥ ꯅꯥꯕꯤꯗꯣ
ꯑꯁ ꯑꯗꯨ ꯅꯠꯇꯦ ꯑꯩ ꯄꯥꯝ ꯎꯏ ꯎꯏ ꯂꯥꯎꯕꯗꯣ ꯍꯪꯕ꯭ꯔꯥ ꯃꯍꯤꯒ ꯍꯥꯎꯕꯤꯗꯣ
ꯑꯥ ꯍꯥꯍꯥꯍꯥꯍꯥ ꯌꯥꯏꯌꯦ ꯌꯥꯏ
ꯌꯥꯏꯑꯦ ꯑꯗꯣ ꯑꯁ ꯑꯝꯇ ꯆꯥꯁꯤꯌꯦ ꯀꯩꯅꯣ ꯇꯧꯔꯒ ꯀꯅꯥ ꯀꯅꯥ ꯌꯥ ꯖꯒꯣ ꯑꯃꯇ ꯌꯥꯔꯛꯀꯗ꯭ꯔ ꯈꯪꯗꯦ
ꯌꯥꯅꯤ ꯌꯥꯅꯤ ꯀꯩꯗꯧꯕ ꯌꯥꯔꯣꯏꯗ ꯃꯣꯏ ꯂꯣꯏ ꯌꯥꯅꯤ
ꯎꯝ ꯑꯣ ꯌꯥꯕ ꯅꯨꯃꯤꯠ ꯑꯃꯗ ꯐꯖꯅ ꯑ ꯅꯠꯇ꯭ꯔꯒꯅ ꯅꯣꯏꯅ ꯐꯖꯅ ꯍꯥꯏꯔꯛꯑꯣ ꯅꯨꯃꯤꯠ ꯑꯃ ꯍꯥꯏꯗꯤ ꯑꯥ ꯑꯁꯤꯗ ꯂꯥꯛꯀꯦ ꯍꯥꯏꯕꯗꯣ ꯑꯗꯨ ꯄꯥꯟꯅꯧ ꯑꯩ ꯇꯧꯔꯛꯀꯦꯁꯦ꯫ ꯑꯌꯥ ꯑꯗꯨ ꯐꯣꯟ ꯇꯧꯔꯛꯑꯣ ꯑꯗꯨꯒ
ꯍꯣ ꯍꯣꯏ
ꯍꯣ ꯍꯣ ꯐꯔꯦ ꯐꯔꯦ ꯑꯗꯨꯗꯤꯅꯦ ꯑꯗꯨꯝ ꯋꯥꯔꯤ ꯁꯟꯅ ꯁꯤ ꯂꯥꯛꯑꯝꯗꯥꯏꯗ ꯑꯗꯨꯝ ꯍꯥꯏꯔꯛꯑꯣꯀꯣ꯫
ꯍꯣꯏ ꯍꯣꯏ ꯌꯥꯔꯦ ꯌꯥꯔꯦ꯫
ꯀꯌꯥ
ꯑꯝ ꯍꯣꯏ ꯍꯣꯏ ꯊꯝꯃꯦꯀꯣ ꯑꯗꯨꯗꯤ ꯑꯥ ꯑꯥ ꯊꯝꯃꯣ ꯊꯝꯃꯣ ꯎꯝ꯫